ꯑꯥꯎ
ꯑꯧ ꯇꯥꯕ꯭ꯔꯣ
ꯑꯣ ꯅꯨꯡꯉꯥꯏꯔꯤꯌꯦ ꯅꯪꯗꯤ ꯀꯃꯥꯏ ꯀꯃꯥꯏ ꯂꯩꯔꯤꯒꯦ?
ꯑꯩꯈꯩ ꯆ ꯗꯨꯝ ꯅꯨꯉꯥꯏꯔ ꯂꯩꯔꯦ꯫
ꯎꯝ ꯆꯥꯛ ꯌꯦꯟꯁꯥꯡꯗꯤ ꯆꯥꯔꯕ꯭ꯔꯣ
ꯍꯥ ꯆꯥꯇ꯭ꯔꯤ ꯉꯥꯏꯕꯤꯅꯦ ꯃ ꯎꯝ
ꯍꯣ ꯊꯦꯡꯉꯦꯅꯦ
ꯆꯥꯛ ꯌꯥꯝ ꯂꯃꯦ ꯄꯨꯡ ꯑꯃꯒ ꯃꯣꯏ ꯆꯥꯛ ꯑꯗꯨꯝ ꯄꯤꯔ
ꯑꯣ ꯄꯨꯡ ꯑꯃꯗ ꯆꯥꯛ ꯆꯥꯕ
ꯍꯣꯏ
ꯗꯨꯖꯤ ꯑꯌꯨꯛꯇ ꯕ꯭ꯔꯦꯛꯐꯥꯁꯇꯤ ꯈꯔ ꯌꯥꯝ ꯇꯧꯔꯝꯃꯅꯤꯅꯦꯀꯣ
ꯄꯤꯗꯤ ꯄꯤ ꯑꯗꯨ ꯃꯣꯏ ꯈꯣꯏ ꯇꯥꯏꯞꯇ ꯑꯈꯣꯏ ꯆꯥꯕ ꯉꯝ ꯉꯝꯗꯦꯗ
ꯑꯣ ꯑꯣ ꯇꯣꯉꯥꯟꯗꯀꯣ ꯑꯗꯨꯅ ꯀꯔꯤ ꯊꯕꯛ ꯇꯧꯕ꯭ꯔꯣ?
ꯑꯩ ꯍꯨꯖꯤꯛ ꯇ꯭ꯔꯦꯅꯤꯡ ꯆꯠꯄꯁꯤꯗ
ꯑꯣ ꯀꯔꯤ ꯇ꯭ꯔꯦꯅꯤꯡ ꯇꯧꯕ?
ꯑꯃꯗ ꯍ ꯑꯗꯨꯒꯨꯝꯕ ꯍꯥꯏꯕ ꯌꯥꯕꯅꯦ
ꯑꯍꯣ ꯀꯨꯏꯔꯕ꯭ꯔꯥ ꯑꯗꯨ ꯆꯠꯄꯗꯤ ꯇ꯭ꯔꯦꯅꯤꯡ ꯇꯧꯕꯗꯤ
ꯀꯨꯏꯗ꯭ꯔꯤꯗ ꯊꯥ ꯑꯃꯈꯛꯇ ꯂꯩꯕꯤꯀꯣ ꯍꯧꯖꯤꯛ
ꯎꯝ
ꯃꯣꯏꯖꯦ ꯆꯛꯀ ꯏꯟꯖꯥꯡꯁꯤꯡꯁꯦ ꯊꯦꯡ ꯊꯦꯡꯅ ꯄꯤꯌꯦꯕ꯫
ꯑꯣ ꯃꯣꯏꯒꯤ ꯃꯣꯏꯒꯤ ꯆꯥꯛ ꯌꯦꯟꯁꯥꯡꯗꯤ ꯃꯤꯅ ꯈꯔ ꯀꯔꯤ ꯁꯤꯟꯇꯛ ꯁꯤꯟꯇꯛ
ꯍꯣꯏ ꯁꯤꯟꯇꯛ ꯁꯤꯟꯇꯛ ꯇꯧꯔꯒ ꯑꯁ ꯆꯥꯕꯐꯧ ꯉꯝꯗꯕꯅꯤ
ꯍꯣꯏꯗ ꯁꯨꯝ ꯁꯨꯝ ꯍꯩꯅꯒꯅꯤꯗ ꯍꯌꯦꯡ ꯀꯨꯏꯔꯀꯥꯟꯗ꯫
ꯑꯗꯨꯗ ꯍꯥꯟꯅꯤꯡꯕꯅ ꯃꯣꯏꯁꯦ ꯀꯔꯤꯁꯨ ꯀꯥꯝ ꯀꯔꯤ ꯀꯔꯤꯅꯣ ꯄꯨꯔꯒ ꯂꯥꯛꯑꯗꯤ ꯐꯥꯗꯧꯕ
ꯑ ꯐꯥꯔꯁ ꯇꯥꯏꯝ ꯑꯣꯏꯕ꯭ꯔꯥ ꯑꯗꯨ
ꯍꯣꯏ ꯑꯗꯨꯏ ꯆꯥꯛ ꯑꯦꯟꯖꯥꯡꯖꯦ ꯈꯣꯏꯒ ꯃꯥ ꯅꯥꯗꯔ꯭ꯦ
ꯑꯣ ꯍꯌꯦꯡ ꯍꯌꯦꯡ ꯃꯤ ꯀꯩꯅꯣ ꯇꯧꯔꯗꯤ ꯗꯨꯝ ꯊꯥꯔꯛꯄ ꯌꯥꯒꯅꯤꯗ꯫ ꯈꯔ ꯀꯨꯏꯔꯛꯄ ꯃꯇꯝꯗꯀꯣ ꯑꯗꯨꯝ ꯊꯥꯅꯕ ꯈꯣꯠꯅꯕꯒꯨꯝꯕ
ꯅꯨꯡꯉꯥꯏꯗꯤ ꯅꯨꯡꯉꯥꯏꯕ꯭ꯔꯣ ꯂꯩꯕꯗꯣ?
ꯑꯗꯨꯝ ꯅꯨꯡꯉꯥꯏ ꯍꯣꯏ ꯐ꯭ꯔꯤ ꯑꯣꯏꯔꯒ
ꯋꯦꯗꯔꯗꯤ
ꯍꯥ
ꯕꯦꯗꯔꯗꯤ ꯕꯦꯗꯔꯗꯤ ꯁꯥꯔꯝꯒꯅꯤꯅꯦ
ꯑ ꯈꯨꯁꯥ ꯑꯃ ꯍꯣꯏꯗꯒꯤ ꯑꯩꯈꯣꯏꯗꯒꯤ ꯁꯥꯕ ꯃꯐꯝꯗꯅꯦ ꯍꯧꯖꯤꯛ ꯂꯩꯔꯤꯁꯦ
ꯑꯣ ꯑꯗꯨꯅꯤ ꯑꯩꯈꯣꯏ ꯑꯁꯤꯗ ꯐꯥꯎꯕ ꯁꯥꯏ ꯁꯥꯏ ꯇꯧꯔꯤꯉꯩ
ꯎꯝ ꯍꯥꯏꯗꯤ ꯐꯅ ꯂꯩꯇ꯭ꯔꯦ ꯑꯗꯨꯗꯤ ꯌꯥꯔ
ꯑ
ꯐꯤ ꯈꯛꯔꯤꯁꯨ ꯄ ꯂꯩꯗ꯭ꯔꯦ ꯑꯗꯨꯝ ꯕꯦꯠꯁꯤꯠ ꯈꯛꯇ ꯍꯥꯞꯄꯒ ꯑꯗꯨꯝ ꯇꯣꯡꯉꯅꯤ
ꯎꯝ ꯋꯥꯔꯝꯒꯅꯤ ꯃꯔ ꯐ ꯃꯔꯔꯗꯤ
ꯎꯝ ꯁꯥꯕꯒꯤ ꯃꯔꯝꯗꯗꯤ ꯑꯁ ꯁꯥꯃ ꯌꯥꯗ꯭ꯔꯕꯅꯤ
ꯎꯝ ꯍꯌꯦꯕꯤꯇꯔꯗꯨꯗꯤ ꯈꯔ ꯏꯪꯉꯝꯒꯅꯤꯗ
ꯍ ꯍ ꯋꯤꯟꯇꯔ ꯋꯤꯟꯇꯔꯗꯤ ꯌꯥꯝ ꯏꯪꯉ ꯍꯦ ꯑꯗꯨꯒ ꯁꯝꯃꯔꯅ ꯌꯥꯝ ꯁꯥꯕ ꯍ
ꯑꯣ ꯑꯣ ꯑꯣ ꯑꯣ ꯁꯥꯕ ꯃꯇꯝꯗ ꯈꯪꯁꯥ ꯁꯥꯕ ꯏꯪꯕ ꯃꯇꯝꯗ ꯈꯛꯪ ꯏꯪꯕꯗꯣ ꯑꯗꯨꯒꯨꯝꯕ ꯑꯣꯏꯔꯝꯒꯅꯦꯕ
ꯎꯝ
ꯑ ꯑꯗꯨ ꯑꯗꯨ ꯑꯩꯈꯣꯏ ꯑꯁꯣꯝꯒꯤ ꯂꯝꯒꯤ ꯃꯤꯁꯤꯡꯁꯨ ꯌꯥꯎꯕ꯭ꯔꯥ ꯅꯣꯏꯅ ꯇꯧꯕ ꯊꯕꯛ
ꯍꯣꯏ ꯑꯩꯈꯣꯏ ꯂꯝ ꯃꯤ ꯈꯛꯇꯅꯦ ꯁꯤ ꯑꯩꯈꯣꯏꯒꯤ ꯃꯤ ꯈꯛꯇꯅꯦ ꯁꯤꯗ ꯂꯥꯛꯏꯁꯤꯦꯒ ꯞ ꯃꯥꯅ ꯏꯁꯄꯣꯟꯁꯔ ꯇꯥꯎꯕꯤꯕꯗꯤ
ꯑꯥ
ꯎꯝ
ꯑ ꯅꯣꯏ ꯅꯣꯏꯗꯤ ꯑꯗꯨꯝ ꯈꯪꯅꯕ꯭ꯔꯥ
ꯈꯪꯕꯁꯨ ꯂꯩ ꯃꯤ ꯂꯣꯏ ꯃꯤꯛꯁ ꯇꯧꯋꯦ ꯁꯤꯗ ꯑꯗꯨꯗ ꯑꯩꯈꯣꯏ ꯃꯤ ꯁꯤꯒꯁ ꯈꯟꯅꯔꯤꯕꯗꯣ ꯕꯗꯣ ꯁꯤꯗꯗꯤ ꯂꯣꯏ ꯃꯤꯛꯁ ꯇꯧꯔꯒ ꯂꯩꯔꯤ ꯀꯣꯏꯗꯤ ꯑꯣ ꯐꯔꯤꯁꯒ ꯐ ꯈꯥꯏꯒ ꯃꯤ ꯃꯥꯒꯤ ꯈꯨꯟ ꯃꯃꯤꯡ ꯪꯒ ꯈꯪꯉꯦꯕ ꯂꯣꯏꯅꯃꯛ ꯑꯁꯤ ꯊꯣꯛꯑꯦꯕ ꯑꯗꯨ ꯅꯣꯛꯈꯥꯏꯔꯒ
ꯎ ꯎ
ꯀꯁꯨ ꯀꯩꯗꯦꯁꯨ ꯀꯩꯗꯦꯦ ꯂꯩ
ꯎꯝ ꯑꯃꯨꯛꯀ ꯃꯣꯏꯅ ꯈꯪꯉꯗꯤ ꯃꯌꯥꯝꯈꯣꯏꯅ ꯑꯃꯨꯛꯀ ꯊꯤꯅ ꯇꯧꯒꯅꯦꯕ
ꯎꯝ ꯎ
ꯑꯗꯨꯗꯨꯗꯂꯕꯟꯒꯦꯔ ꯅꯣꯏꯒꯤ ꯏꯃꯨꯡꯁꯤꯡ ꯅꯣꯏꯒꯤ ꯔꯤꯂꯦꯇꯤꯞ ꯀꯨꯝꯕꯁꯨ ꯂꯩꯕ꯭ꯔꯥ ꯇꯣꯉꯥꯟꯅ ꯑꯗꯨꯝ ꯃꯣꯏꯒꯤ ꯂꯝꯗꯤ ꯃꯥꯟꯅꯔꯒ ꯃꯐꯝ ꯇꯣꯉꯥꯟ ꯇꯣꯉꯥꯟꯕꯗꯨ
ꯎ ꯁꯤꯠꯇ ꯍꯁꯦ ꯌꯥ ꯑ ꯂꯨꯝꯅꯔ ꯑꯥ ꯑꯣꯏ ꯑꯩ ꯑꯩꯈꯣꯏ ꯈꯨꯟ ꯃꯤꯁꯨ ꯋꯥꯗ ꯂꯩꯗꯤ ꯂꯩꯌꯦꯦ ꯃꯣꯏꯁꯨ ꯊꯕꯛ ꯇꯄꯗ ꯁꯨꯔꯒ ꯑꯗꯨ ꯑꯩꯈꯣꯏ ꯌꯥ ꯂꯩꯃꯤꯟꯅꯅꯕꯒꯤ ꯂꯩꯇ ꯑꯩꯗꯤ ꯁꯤꯗ ꯏꯃꯥꯟꯅꯕꯤꯒ ꯂꯩꯕꯅꯦꯕ ꯑꯩꯈꯣꯏ ꯈ ꯆꯃꯅꯤꯅꯦ
ꯎꯝ ꯑꯁ ꯀꯣꯏꯁꯨꯗ ꯅꯣꯡ ꯆꯨꯒꯦ ꯇꯧꯔꯦ
ꯑꯣ ꯅꯨꯡꯉꯥꯏꯌꯦ ꯅꯣꯡ ꯆꯕꯩꯗꯤ ꯁꯨꯏꯗꯦ ꯅꯣꯡꯉꯥꯏꯕꯅꯦ ꯌꯥꯝ ꯁꯥ ꯗꯅ
ꯆꯨꯗꯤ ꯆꯨꯖꯤꯦ ꯑꯃ ꯑꯅꯤ ꯈꯔ ꯇꯥꯔꯛꯄ ꯍꯧꯥꯎꯁꯤ ꯇꯣꯛꯀꯗꯧ ꯃꯥꯜꯂ ꯁꯤ ꯅꯣꯡꯀꯨ ꯆꯨꯁꯦ
ꯎꯝ
ꯈꯔ ꯈꯔ ꯆꯔꯕ ꯀꯣ ꯂꯩꯕꯥꯛ ꯆꯣꯠꯅꯉꯥꯏ ꯈꯛꯇ ꯑꯣꯏꯕ ꯂꯩꯕꯥꯛꯇ‌ꯦ ꯂꯝꯕꯤ ꯅꯥꯟꯅꯉꯥꯏ ꯈꯛꯇ ꯑꯣꯏꯕ ꯁꯤꯒꯤ ꯅꯣꯡ ꯀꯨꯆꯨꯁꯦ
ꯅꫭꯏꯗꯤ ꯆꯥꯛ ꯆꯔꯝꯃꯅꯤ
ꯆꯥꯔꯦ ꯑꯈꯣꯏꯗꯤ ꯁꯥꯏ ꯆꯥꯈꯔ‌ꯦ ꯅꯨꯡꯊꯤꯟꯒꯤ ꯆꯔꯥ ꯐꯥꯎ ꯋꯥꯟꯕ ꯌꯥꯔꯦ
ꯐꯒꯝ ꯄꯥꯎ ꯎ ꯏ ꯏꯛ ꯅꯪ ꯉꯅ ꯆꯒꯒ ꯅꯨꯡꯗꯤꯟ ꯆꯥꯅꯤ ꯑꯗꯨꯒ ꯅꯨꯡꯗꯥꯡ ꯑꯍꯨꯛ ꯆꯅꯤ
ꯎꯝ
ꯁꯤꯗꯤꯗꯤ ꯑꯌꯨꯛꯇ ꯕ꯭ꯔꯦꯛꯐꯥꯁ ꯑꯗꯨꯝ ꯍꯣꯔꯦꯟ ꯄꯨꯡ ꯑꯃ ꯑꯗꯩꯗ ꯆꯥꯛ ꯍꫭꯔ‌ꯦꯟ ꯅꯨꯡꯗꯥꯡ ꯄꯨꯡ ꯇꯔꯦꯠꯇꯒ ꯆꯅꯤ
ꯑꯣ ꯅꯨꯡꯗꯥꯡꯅ ꯄꯨꯡ ꯇꯔꯦꯠꯀꯨꯝꯕ ꯄꯤꯖꯕ
ꯄꯨꯡ ꯇꯥꯔꯦꯠ ꯑꯗꯨ ꯃꯄꯥꯟ ꯂꯣꯝꯗ ꯑꯗꯨꯝ ꯆꯥꯕ ꯌꯥꯏ ꯑꯦꯅꯤ ꯇꯥꯏꯝꯗ
ꯑ
ꯇꯔꯦꯠ ꯌꯥꯎꯔꯗꯤ ꯑꯗꯨꯝ ꯑꯈꫭꯏꯅ ꯆꯥꯅꯤꯡꯕ ꯃꯇꯝꯗꯣ ꯀꯨꯝꯃꯒ ꯆꯥꯕ ꯌꯥꯏ
ꯎꯝ
ꯎꯝ
ꯁꯦ ꯎꯝ ꯎꯝ ꯑꯁ ꯍꯧꯖꯤꯛꯇꯤ ꯂꯣꯡ ꯂꯣꯡꯅ ꯍꯤꯞꯄꯥ‌ ꯂꯩ ꯎ ꯎ ꯂꯣꯡ ꯂꯣꯡ ꯍꯦꯕ꯭ꯔꯒ ꯐꯣꯟ ꯌꯦꯡꯉꯥ ꯂꯩ ꯉꯁꯤꯗꯤ ꯁꯟꯗꯦꯅꯤꯅ ꯊꯕꯛ ꯆꯠꯁꯨ ꯆꯠꯇꯕꯅꯤꯅꯀꯣ ꯂꯣꯡꯅ ꯍꯤꯞꯂꯒ
ꯁꯤ ꯀꯣꯏ ꯆ ꯀꯩ ꯀꯩ ꯆꯠꯄꯥ ꯐꯪꯗꯦ
ꯎꯝ ꯂꯝ ꯀꯣꯏꯕꯁꯨ ꯆꯠꯇꯦ
ꯆꯠꯇ꯭ꯔꯤ ꯑꯗꯨꯝꯃꯃꯥꯗ ꯆ ꯆꯩꯗꯨꯕꯨ ꯍꯣꯁꯇꯦꯜꯗ ꯂꯩꯔꯤꯅꯀꯣ ꯌꯥꯝꯅꯗꯤ ꯆꯠꯊꯣꯛꯄ ꯌꯥ
ꯑꯣ ꯑꯗꯨꯝ ꯁꯨꯇꯤꯒꯨꯝꯕꯁꯨ ꯐꯪꯕ꯭ꯔꯥ ꯀꯃꯥꯏꯅ ꯇꯧꯕ꯭ꯔꯥ ꯅꯣꯏ
ꯁꯟꯗꯦ ꯈꯨꯗꯤꯡ ꯁꯨꯇꯤꯅꯦ
ꯑꯣ ꯁꯟꯗꯦ ꯈꯨꯗꯤꯡ ꯁꯨꯇꯤ ꯑꯣꯏꯕ
ꯑꯗꯨ ꯉꯔꯥꯡ ꯁꯇꯥꯔ ꯗꯦꯗ ꯑꯗꯨ ꯑꯗꯨꯝ ꯍꯥꯐ ꯑꯦꯟꯇꯔꯇꯩꯟꯃꯦꯟꯦ ꯎꯅ ꯇ
ꯎ ꯅꯣꯡ ꯌꯥꯝꯒꯦꯔ ꯇꯥꯔꯛꯈ꯭ꯔꯦ ꯑꫭꯝ ꯆꯥꯛ ꯅꯏ ꯉꯁꯤ ꯁ꯭ꯋꯥꯏꯗꯣ ꯅꯣꯡ ꯇꯥꯒꯦ ꯇꯧꯕꯤꯒꯦꯀꯣ ꯑꫭꯝ ꯆꯥꯛ ꯅꯥꯏꯔꯒ ꯑꯗꯨꯝ ꯂꯩꯕꯅꯦꯕ ꯍꯧꯖꯤꯛ ꯇꯥꯔꯛꯄꯗꯣ ꯈꯔ ꯅꯨꯡꯉꯥꯏꯌꯦ
ꯅꯨꯉꯥꯏꯅꯤ
ꯎꯝꯝ ꯅꯣꯏꯗꯤ ꯅꯆꯤꯟ ꯅꯅꯥꯎꯀꯩꯌꯔꯥ
ꯑꯩꯗꯤ ꯃꯔꯤ ꯑꯩꯅ ꯑꯩꯈꯣꯏꯗꯤ ꯑꯍꯟꯅꯤ
ꯑꯣ ꯑꯗꯨ ꯑꯇꯣꯞꯄꯁꯤꯡꯗꯤ ꯑꯉꯥꯡ ꯈꯔ ꯑꯣꯏꯈꯤꯒꯅꯤ
ꯎꯝ ꯑꯉꯥꯡ ꯑꯣꯏꯗꯕ
ꯎꯝ ꯅꯨꯄꯥ ꯀꯌꯥ ꯅꯨꯄꯤ ꯀꯌꯥ
ꯑꯅꯤꯅꯤ ꯎꯝ ꯎꯝ ꯄꯅꯤ ꯑꯍꯟ
ꯎꯝ ꯆꯠ ꯆꯔ‌ꯦꯗꫭ ꯑꯃꯥ ꯑꯃꯈꯛꯇꯁꯨ ꯅꯨꯡꯉꯥꯏꯇꯦ ꯅꯨꯄꯤ ꯑꯃꯈꯛꯇꯁꯨ ꯅꯨꯡꯉꯥꯏꯇꯦ ꯅꯨꯄꯥ ꯑꯃꯥꯈꯛꯇꯁꯨ ꯅꯨꯡꯥꯏ ꯦ ꯃꯥꯒꯤ ꯃꯔꯨꯞ ꯑꯣꯏꯅꯉꯥꯏ ꯆꯞ ꯆꯥꯅ
ꯌꯦ
ꯀꯔꯤ ꯀꯔꯤ ꯌꯦꯟꯁꯥꯡ ꯄꯤꯕ꯭ꯔꯥ ꯑꯗꯨꯗ ꯗꯥꯜꯒꯨꯝꯕꯁꯨ ꯄꯤꯕ꯭ꯔꯥ
ꯍꯣꯏ ꯗꯗꯥ ꯂꯥꯛꯅꯤ ꯗꯗꯥꯔꯂꯨ ꯆꯤꯟꯇꯥꯛ ꯆꯤꯟꯇꯥꯛ ꯅ ꯌꯥꯝꯦꯝ ꯀꯗꯗ ꯃ ꯃ ꯀꯛꯇ ꯃꯁꯤ ꯕꯤꯟꯖ ꯃꯥꯃꯗ ꯏꯗꯤꯒ
ꯎꯝ ꯑ ꯃꯣꯏ ꯍꯪꯒꯥꯝꯒꯨꯝꯕ ꯀꯣꯕꯤꯒꯨꯝꯕ ꯎ ꯆꯥꯗꯕꯖꯥꯠꯅꯕꯒꯨꯝ ꯃꯣꯏ
ꯈꯔꯅꯦ ꯑꯗꯨ ꯁꯤꯗꯤ ꯀꯣꯕꯤ ꯁꯤ ꯑꯩꯈꯣꯏꯗ ꯀꯣꯕꯤꯗꯤꯀꯣ ꯑꯁ ꯇꯕ ꯌꯥꯗꯦ ꯀꯨꯀꯥꯟꯁꯤꯃ ꯄ꯭ꯂꯥꯁꯇꯤ ꯃꯥꯏꯅ ꯑꯃ ꯁꯤꯁꯤꯡꯖ ꯆ ꯆꯁ ꯂꯩꯕ ꯍꯁꯨꯄꯥ ꯊꯥꯔꯇꯅꯦ ꯑꯣ ꯌꯥꯝ ꯀꯜꯂꯩ ꯃꯣꯏꯗꯤ ꯍꯤꯇꯥꯛ ꯀꯔꯤꯒꯤꯩ ꯍꯥꯞꯄ꯭ꯔꯥ ꯍꯪꯅꯩ ꯁꯤꯡꯖꯨ ꯈꯩꯕ ꯐꯥꯎ ꯉꯝꯗꯕ꯭ꯔꯅꯤꯗ ꯄ꯭ꯂꯥꯁꯇꯤꯛ ꯃꯥꯜꯦ
ꯎꯝ ꯃꯣꯏꯒꯤ ꯂꯩꯍꯥꯎꯅ ꯑꯣꯏꯕ ꯖꯥꯠꯂꯥ ꯈꯪꯁꯤꯅꯤ
ꯎꯝ
ꯍꯥꯔ ꯍꯥꯞꯄꯤꯒꯦꯔꯥ ꯑꯩꯈꯣꯏꯒꯤꯗꯤ ꯍꯥꯎꯋꯤꯗꯅꯀꯣ
ꯍꯣꯏ ꯑꯗꯨꯗꯗꯤ ꯌꯥꯝ ꯀꯔꯤꯕ ꯌꯥꯝ ꯊꯣꯠꯂꯒ ꯍꯥꯎꯋꯦꯕ
ꯍꯥ ꯍꯥꯔ ꯍꯥꯞꯄꯁꯤꯡꯁꯨ ꯑꯗꯨꯝ ꯆꯥꯕ ꯌꯥꯏꯕ ꯕꯖꯥꯔꯒꯤꯗꯤ ꯍꯥꯔ ꯈꯛꯇ ꯍꯥꯞꯄꯦ ꯑꯗꯨꯁꯨ ꯑꯗꯨꯝ ꯆꯥꯕ ꯌꯥꯏ
ꯍꯥꯔ ꯈꯔꯁꯨ ꯑꯍꯥꯞꯄꯁꯨ ꯑꯗꯨꯝ ꯌꯥ ꯍꯕ ꯑꯗꯨꯗꯗꯤ ꯁꯤꯤꯗꯤ ꯂꯒꯂꯦ
ꯃꯣꯏ ꯂꯩꯍꯥꯎꯅ ꯑꯣꯏꯕꯁꯨ ꯌꯥꯏꯗ ꯃꯣꯏꯒꯤ ꯂꯩꯍꯥꯎꯗꯣ
ꯑꯣꯗ ꯑꯣꯏꯅꯔꯣ ꯌꯥꯝ ꯀꯟꯕ ꯑꯗꯨ ꯑꯩꯈꯣꯏꯅ ꯆꯤꯡꯅꯔꯅꯤ ꯆꯥꯔꯣꯏ ꯆꯥꯔꯣꯏ ꯍꯥꯏꯔ ꯄ꯭ꯂꯥꯁꯇꯤꯛ ꯑꯣꯏꯔꯝꯁꯤꯈ꯭ꯔꯃꯦ ꯇꯧꯁꯤꯔ ꯀ ꯐꯩ ꯇꯧꯔꯒ
ꯎꯝ
ꯎꯝ
ꯑꯍꯥꯟꯕ ꯆꯪꯕꯨꯗꯤ ꯀꯃꯥꯏꯅꯗꯧꯕꯔ ꯆꯥꯕ ꯍꯥꯏꯩꯇꯦꯅꯣꯣꯏ
ꯑꯁꯅꯤ ꯃꯗꯤ ꯀ
ꯍ ꯀꯥꯄ ꯀꯞꯅꯤꯡ ꯏꯃꯥꯟꯅꯕꯤ ꯏꯃꯥꯟꯅ ꯀꯞꯄꯒ ꯃꯃꯥ ꯃꯄꯥꯗ ꯀꯝꯄ꯭ꯂꯦꯟꯟ ꯇꯋꯥ
ꯎꯝ ꯍꯝ ꯑꯩꯈꯣꯏ ꯃꯔꯨꯞꯁꯤ ꯃꯄꯥꯟ ꯊꯣꯡꯗ ꯁꯥꯊꯤꯕ
ꯎꯝ ꯇ꯭ꯔꯦꯅꯤꯡ ꯇꯧꯔꯒ ꯉꯥꯏꯔꯦꯗꯨ ꯆꯥꯛꯄꯤꯔꯦ ꯃꯣꯏꯒꯤ ꯈꯤꯠꯇ꯭ꯔꯤ ꯍꯔ ꯀꯩꯅꯣ ꯂꯣ ꯀꯂꯥꯗ ꯄ ꯑꯗꯨ ꯁꯥꯗ꯭ꯔꯝ ꯃ ꯐꯕꯣꯏ ꯉꯗꯦ ꯃꯣꯏꯒꯤꯗꯦ
ꯃꯅꯤꯄꯨꯔꯤ ꯐꯤꯤꯂꯝꯒ ꯃꯔꯛ ꯃꯔꯛ ꯌꯦꯡꯗꯔꯣ ꯎꯝ ꯃꯅꯤꯄꯨꯔꯤ ꯐꯤꯂꯝ ꯌꯦꯡꯉꯦ ꯑꯩ ꯀꯣꯏꯁꯨ ꯌꯦꯡꯕ ꯗꯤ ꯌꯦꯡꯉꯒ ꯐꯂꯝ ꯑꯅꯧꯕꯁꯤꯡꯗꯣ ꯌꯨꯇꯨꯕꯇ ꯊꯥꯗꯕꯅꯤꯅꯀꯣ
ꯍꯣꯏ ꯏꯇꯁꯨ ꯊꯥꯔꯦ ꯃꯥ ꯀ ꯎꯝ ꯏꯝꯐꯥꯎ ꯀꯩꯅꯣ ꯕꯤꯕꯤ ꯏꯝꯐꯥꯜ ꯇꯤꯚꯤ ꯂꯩꯕꯗꯣ ꯑꯗꯨꯗ ꯊꯔꯦ ꯑꯩ ꯌꯥꯝ ꯇꯣꯏꯅ ꯌꯦꯡꯉꯤꯗꯨꯗ
ꯑꯗꯨ ꯀꯩꯅꯣ ꯇꯧꯕ꯭ꯔꯥ ꯄꯩꯁꯥꯅ ꯂꯩꯕ꯭ꯔꯥ ꯀꯃꯥꯏꯅ ꯇꯧꯕ꯭ꯔꯥ
ꯂꯩꯕꯅꯦ ꯇꯤꯚꯤ ꯑꯗꯨꯗꯩꯗꯤ ꯑꯃ ꯔꯤꯆꯥꯔꯖ ꯈꯔ ꯍꯥꯞꯄ ꯀꯃꯥꯏꯅꯒ
ꯑꯥ
ꯍꯥꯄꯒ ꯌꯦꯅꯤ
ꯎꯝ ꯕꯤꯕꯤ ꯏꯝꯐꯥꯜ ꯍꯥꯏꯕ
ꯎꯝ ꯇꯤꯚꯤꯅꯦ ꯁꯤꯗꯤ ꯐꯣꯟ ꯑꯦꯞ ꯅꯠꯇ ꯇꯤꯕꯤꯤꯗ ꯎꯝ ꯎꯝ ꯇꯤꯚꯤ ꯏꯝꯐꯜ ꯇꯚꯤ ꯂꯣꯏ ꯂꯥꯛꯨꯗ ꯑꯉꯥꯡ ꯅꯪꯒꯤ ꯀꯩ ꯀꯨꯏꯁ ꯀꯝꯖꯟꯒꯨꯝꯕ ꯃꯥꯂꯣꯏ ꯑꯗꯨꯗ ꯌꯥꯎꯕ ꯌꯥꯕ꯭ꯔ
ꯎꯝ ꯑꯗꯨ ꯃꯣꯏ ꯅꯣꯏ ꯂꯩꯃꯤꯟꯅꯕ ꯃꯤ ꯏꯁꯤꯡꯁꯨ ꯌꯦꯡꯕ꯭ꯔꯥ ꯍꯥꯏꯕꯗꯤ ꯃꯤ ꯑꯃ ꯌꯥꯈꯣꯏꯗꯣ
ꯎꯝ
ꯎꯝ ꯎꯝ ꯐꯖꯩ ꯍꯥꯏꯕ꯭ꯔꯥ ꯀꯃꯥꯏ ꯍꯥꯏꯕ꯭ꯔꯥ
ꯕꯨꯖꯦꯝ ꯕꯨꯖꯦ ꯃꯣꯏ ꯑꯗꯨꯕꯨ ꯈꯪꯉꯤꯅ ꯃꯣꯏꯁꯨ
ꯎ
ꯑ ꯍꯥꯥ ꯃꯅꯤꯃꯤꯗꯤ ꯃꯣꯏꯁꯨ ꯍꯩ ꯃꯣꯏꯒꯤ ꯈꯨꯟ ꯃꯃꯤꯡꯗꯣ ꯍꯩꯕ ꯍꯩꯅꯤꯡꯗꯕꯤ ꯂꯣꯠꯄꯅꯦꯕ ꯑꯩꯈꯣꯏꯅꯦ ꯈꯪꯉꯨ ꯆꯠ ꯆꯠꯁꯨ ꯌꯥꯏ ꯑꯩꯈꯣꯏꯁꯨꯦ ꯂꯣꯏ ꯈꯪꯉꯦ
ꯎꯝ ꯀ ꯕꯔ ꯀ
ꯎ ꯑꯣꯏꯔꯝꯒꯅꯤ